ꯀꯕꯤ ꯃꯊꯦꯜ ꯆꯥꯔꯒꯦ
ꯃꯁꯂꯤꯁꯦ ꯀꯔꯤ ꯊꯔ ꯑꯂꯨ ꯑꯣ ꯑꯜꯂꯨ ꯆꯑ
ꯑꯁ ꯑꯥꯎꯔꯝꯅꯤ ꯍ ꯑꯂꯨꯗꯤ ꯑꯩꯈꯣꯏꯗꯤ ꯀꯔꯤꯔꯥ ꯍꯋꯥꯏ ꯆꯥꯏ ꯉꯁꯤ
ꯑꯋꯥꯁꯨ ꯍꯥꯎꯋꯣꯏꯗ
ꯍꯥꯎꯕꯗꯤ ꯍꯥꯎꯋꯦ ꯍꯣꯏ ꯆꯥꯃꯟꯕꯗꯒꯤ ꯒ꯭ꯟ ꯊꯇ꯭꯭ꯔꯔꯤ ꯍꯦ
ꯀꯩꯗꯧꯔꯤꯅꯣ
ꯑꯁ ꯑꯗꯨꯝ ꯐꯝꯗꯅ ꯂꯩꯌꯦ ꯍꯧꯖꯤꯛꯇꯤ
ꯎꯝ ꯑꯣ
ꯅꯪꯗꯤ
ꯑꯩꯁꯨ ꯐꯃꯒ ꯂꯩꯗ
ꯑꯣ ꯑꯁ ꯅꯨꯡꯁꯥ ꯊꯣꯛꯇꯕꯅꯤꯅꯀꯣ ꯈꯔ ꯅꯨꯡꯉꯥꯏꯌꯦ ꯉꯁꯤꯗꯤ ꯈꯥꯡꯕꯣ ꯈꯔ ꯅꯨꯡꯉꯥꯏꯌꯦ
ꯎꯝ
ꯌꯨꯝ ꯃꯅꯨꯡꯗ꯭ꯔ ꯅꯨꯡꯁꯥ ꯊꯣꯛꯇ꯭ꯔꯣ
ꯍꯣꯏ ꯑꯗꯨꯝ ꯐꯥꯝꯃꯤꯅ ꯃꯔꯦꯟꯗꯥꯒ ꯐꯥꯝꯃꯤ
ꯑꯁ ꯅꯨꯡꯉꯥꯏꯕꯅꯦ
ꯑꯩꯒꯤ ꯑꯉꯥꯡꯁꯦ ꯉꯁꯥꯏ ꯑꯩ ꯇꯨꯝꯍꯟꯒꯦ ꯍꯥꯏꯔꯒ ꯌꯥꯗ ꯐꯠꯇꯕ ꯍꯧꯖꯤꯛꯅ ꯍꯦꯛ ꯇꯨꯝꯈ꯭ꯔꯦ ꯑꯗꯣ ꯑꯩꯅ ꯅꯪꯕꯨ ꯀꯣ ꯇꯒꯦ ꯍꯥꯏ꯭ꯔꯒ ꯃꯇ
ꯍꯣꯏ ꯃꯥꯅꯤꯅꯦ ꯑꯉꯥꯡ ꯆꯦꯟꯕꯗꯤꯀꯣ ꯃꯇꯝ ꯐꯪꯗꯦꯕ ꯑꯩꯁꯦ ꯍꯧꯖꯤꯛꯇ ꯃꯇꯝ ꯐꯪꯕꯅꯤꯍꯦ ꯑꯗꯨꯅ ꯗꯗꯤ ꯌꯥꯗ꯭ꯦꯔꯤꯕ
ꯍꯧꯖꯤꯛ ꯀꯥꯟꯗꯤ ꯑꯩꯁ ꯀꯥꯏ ꯀꯥꯏ ꯈꯅꯔꯀ ꯂꯩꯕ
ꯑꯩꯁ ꯀꯩꯁꯨ ꯇꯥꯎꯗꯦ
ꯅꯨꯡꯉꯥꯏ
ꯇꯧꯈ꯭ꯔꯤ ꯌꯦꯟꯁꯥꯡ ꯆꯥꯗ꯭ꯔꯣ ꯅꯣꯏꯗꯤ
ꯁꯧꯒꯔꯤꯒ ꯆꯥꯅꯤꯡꯗꯦꯗ ꯑꯩꯗꯤ ꯆꯥꯗꯦ
ꯑꯩꯈꯣꯏꯗꯤ ꯁꯧꯒ꯭ꯔꯤ ꯆꯥꯕꯅ ꯂꯣꯏꯔꯦꯍꯦ ꯍꯋꯥꯏ ꯑꯁꯥꯡꯕꯗꯨꯒ
ꯎꯝ ꯁꯒ ꯑꯁꯪꯕꯗꯨꯗꯤ ꯆꯥꯏ ꯑꯗꯣ ꯁꯧꯒꯣꯔꯤꯕꯕꯨꯗꯤ ꯆꯥꯗꯦꯗ
ꯆꯥꯛꯑꯣ ꯌꯥꯝ ꯍꯥꯎꯕꯅꯦ ꯃꯍꯤ ꯊꯥꯛꯑꯣ
ꯂꯩꯇꯦ
ꯀꯩꯒꯤ
ꯂꯑꯣ ꯁꯠꯇꯦ ꯒꯅ
ꯃꯥꯅꯦ ꯃꯥꯅꯦ ꯂꯅꯥꯎ ꯆꯠꯇ꯭ꯔꯗꯤꯀꯣ ꯂꯥꯏꯗꯤ ꯂꯩꯗꯕꯅꯦ ꯍ ꯂꯧꯗꯤ ꯂꯩꯗꯦ ꯆꯧꯒ꯭ꯔꯤꯗꯣ ꯃꯤꯅ ꯄꯤꯒꯦꯗ
ꯑꯝ
ꯍꯋꯥꯏ ꯑꯁꯥꯡꯕꯗꯨꯒ ꯆꯥꯏ ꯑꯌꯨꯛꯁꯨ ꯍꯋꯥꯏ ꯊꯣꯡꯉꯦ ꯉꯔꯥꯡꯁꯨ ꯍꯋꯥꯏ ꯊꯣꯡꯉꯦ
ꯍꯋꯥꯏꯛꯇ ꯆꯥꯔꯦ ꯑꯩꯗꯤ
ꯍꯋꯥꯏ ꯍꯋꯥꯏ ꯆꯥꯕꯁꯦꯆꯪꯉꯤꯗꯤ ꯌꯥꯝ ꯐꯕꯅꯦꯍꯦ
ꯍꯣꯏ ꯐꯥꯅꯤ ꯐꯥꯒꯗ ꯃꯥꯅꯦ
ꯎꯝꯝ
ꯑꯂꯨꯗꯤ ꯀꯌꯥ ꯄꯥꯝꯗꯦꯕ ꯑꯩꯗꯤ
ꯑꯉꯥꯡꯗ ꯇꯨꯝꯅꯕ꯭ꯔꯣ
ꯍꯣꯏ ꯇꯨꯝꯈ꯭ꯔꯦ
ꯑꯉꯥꯡ ꯇꯣꯝꯅꯗꯤ ꯈꯔ ꯅꯨꯡꯉꯥꯏꯕꯅꯤꯍꯦ
ꯍꯣꯏ ꯗꯥꯕꯁꯤꯗꯤ
ꯍꯣꯏ ꯋꯥꯔꯝꯅꯤ ꯋꯥꯔꯝꯅꯤ ꯑꯉꯥꯡ ꯑꯄꯤꯛꯄꯁꯨ ꯆꯦꯟꯕ ꯍꯥꯏꯕ ꯋꯥ ꯍꯥꯏꯕꯗꯤꯀꯣ ꯑꯁ ꯋꯥꯕꯅꯤꯍ ꯍꯣꯏ ꯑꯆꯧꯕ ꯐꯥꯎ ꯋꯥꯔꯤꯔꯤꯁꯤꯗꯤ
ꯍꯣꯏ
ꯋꯥꯔꯝꯅꯤ ꯅꯥꯊꯟꯗ ꯑꯣꯏꯕꯅꯤꯅ ꯑ ꯂꯧꯕ ꯃꯤꯁꯨ ꯂꯩꯇꯦ ꯋꯥꯔꯝꯅꯤ ꯋꯥꯔꯝꯅꯤ
ꯉꯁꯤꯗꯤ ꯆꯠꯊꯣꯛꯂꯣꯏꯗ꯭ꯔꯣ ꯑꯗꯨꯝ ꯂꯩꯒꯦꯔꯣ
ꯠ ꯉꯁꯤꯗꯤ ꯂꯩꯒꯤꯅꯤꯌꯦ ꯆꯠꯊꯣꯛꯈꯔꯣꯏ
ꯑꯣ
ꯁꯤꯗꯤ ꯋꯦꯗꯔꯁꯨ ꯈꯔ ꯅꯨꯡꯁꯥꯁꯨ ꯌꯥꯝꯅꯁꯨ ꯁꯥꯗꯦ ꯑꯗꯨꯒꯤ ꯌꯥꯝꯉꯥꯏꯅꯦ
ꯎꯝ
ꯅꯪ ꯁꯠ ꯍꯀꯗ꯭ꯔ
ꯑꯩꯗꯤ ꯊꯕꯛ ꯑꯃꯥ ꯆꯥꯂꯤꯌꯦ ꯍꯣꯏ
ꯑꯣ ꯑꯣ ꯑꯣ ꯅꯨꯡꯉꯥꯏꯔꯝꯅꯤꯌꯦ ꯅꯨꯡꯉꯥꯏꯔꯝꯅꯤꯌꯦ ꯑꯗꯨꯗꯤ
ꯅꯨꯡꯃꯥꯏ ꯍ ꯅꯨꯡꯃꯥꯏ ꯍꯥꯏꯕ ꯇꯥꯔꯦ
ꯍꯣꯏ ꯅꯨꯡꯉꯥꯏ ꯅꯨꯡꯉꯥꯏꯅ ꯂꯩꯔꯎꯍꯦ ꯉꯥꯏꯅ ꯂꯩꯒꯗꯕꯅꯦ ꯄꯨꯟꯁꯤ ꯍꯥꯏꯕꯁꯤꯗꯤ
ꯑꯩꯗꯤ ꯁꯧꯒ꯭ꯔꯤ ꯁꯧꯒ꯭ꯔꯤꯒ ꯍꯋꯥꯏ ꯊꯣꯡꯕ ꯆꯥꯕꯅꯤꯅ ꯑꯁ ꯅꯨꯡꯉꯥꯏꯔꯤꯍꯦ ꯍꯟꯗꯛꯇꯤ
ꯁꯥꯎꯒ꯭ꯔꯤ ꯌꯥꯝ ꯄꯥꯝꯃ ꯆꯠꯅꯤ ꯍꯦ ꯅꯪꯁꯦ ꯑꯃꯨꯛꯀ ꯁꯥꯎꯒ꯭ꯔꯤ ꯑꯃꯨꯛꯀ ꯀꯍ
ꯁꯒꯂꯤ ꯍ ꯉꯥꯛꯇꯥ ꯁꯂꯤ ꯁꯒꯔꯤ ꯌꯥ ꯍꯣꯏ ꯍ ꯃ ꯄꯣꯅꯥꯎ ꯀꯣ ꯃꯍꯤ ꯊꯝꯃꯒ ꯆꯥꯗꯕ ꯍꯥꯏꯕꯗꯤ ꯇꯧꯒ꯭ꯔꯤ ꯃꯍꯤꯗꯣ ꯃꯣꯔꯣꯛ ꯊꯥꯝꯗꯕꯤꯗꯀꯣ
ꯑꯥ
ꯅꯤꯡꯉꯥꯏ ꯑꯗꯣ ꯌꯥꯝ ꯍꯥꯎꯋꯦ
ꯃꯔꯣꯛ ꯍꯥꯞꯇꯕꯗꯨꯣ ꯍꯧꯧꯕ꯭ꯔꯣꯅꯦ
ꯦ ꯌꯥꯝ ꯍꯥꯎꯋꯤꯍꯦ ꯃꯔꯣꯛ ꯍꯥꯞꯇꯕꯤꯗ ꯎꯝ ꯁꯤꯡ ꯈꯔ ꯍꯥꯞꯄꯣ ꯑꯣ ꯉꯥꯔꯤ ꯑꯃꯒꯨꯝꯕ ꯑꯅꯤꯒꯨꯝꯕ ꯊꯝꯃꯣ
ꯑꯥ
ꯑꯗꯨ ꯑꯣꯏꯔꯗꯤ ꯃꯍꯤ ꯊꯥꯛꯄ ꯌꯥꯝ ꯅꯨꯡꯉꯥꯏꯕꯅꯤ
ꯑꯩꯗꯤ ꯊꯛꯀꯦ ꯍꯥꯏꯔꯗꯤꯀꯣ ꯈꯔ ꯃꯣꯔꯣꯛ ꯁꯥꯔꯒ ꯑ ꯉꯔꯤꯗ ꯈꯔ ꯍꯥꯞꯂꯒ ꯑꯖꯤꯅ ꯃꯇꯧꯒꯨꯝꯕ ꯍꯥꯞꯂꯒ ꯊꯛꯄꯗꯣ ꯌꯥꯝ ꯅꯨꯡꯉꯥꯏꯍꯦ
ꯑꯁ ꯑꯩꯗꯤ ꯃꯔꯣꯛꯗꯤ ꯄꯥꯝ ꯃꯔꯣꯛ ꯊꯥꯝꯅꯗꯤ ꯊꯛꯅꯤꯡꯗꯦ ꯃꯔꯣꯛ ꯊꯥꯛꯇ ꯃꯔꯣꯛ ꯊꯥꯛꯇꯕꯤꯗꯀꯣ
ꯑ
ꯑꯗꯨ ꯍꯥꯎꯋꯦꯕ ꯑꯗꯨꯅ ꯍꯦ ꯍꯥꯎꯋꯦ
ꯎꯝ
ꯎꯝ ꯍꯟꯗꯛꯁꯤꯗꯤ ꯑꯁ ꯑꯗꯨ ꯈꯤꯇꯪ ꯆꯥꯔꯦꯍꯦ ꯌꯦꯟꯖꯥꯡ ꯃꯇꯝ ꯃꯇꯝꯒꯤ ꯑꯣꯏ ꯃꯥꯜꯂꯦ ꯅꯣꯏꯗꯤ ꯎꯁ ꯆꯥꯗ꯭ꯔꯣ
ꯎꯁꯣꯏ ꯍꯣꯏ ꯇꯗꯦ꯫
ꯑꯁ ꯑꯩꯗꯤ ꯎꯁꯣꯏ ꯆꯥꯏ ꯎꯁꯣꯏ ꯌꯥꯝ ꯄꯥꯝꯕꯅꯤꯅ ꯎꯁꯣꯏ ꯆꯥꯏ
ꯄꯥꯝꯃꯗꯤ ꯄꯥꯝꯃꯦ ꯑꯗꯨꯕꯨ ꯑꯁ ꯃꯤ
ꯀꯅꯤꯅꯀꯣ
ꯎꯝ
ꯀꯌꯥꯃ ꯁꯥꯈꯤꯅꯨ
ꯎꯝ
ꯎꯁꯣꯏ ꯆꯥꯒꯅꯨ ꯑꯩꯈꯣꯏꯗꯤ ꯎꯁꯣꯏ ꯄꯥꯝꯃꯦ ꯑꯗꯨ ꯆꯥꯏꯌꯦ ꯎꯁꯣꯏꯁꯨ ꯎꯁꯣꯏ ꯁꯤꯡꯖꯨ ꯆꯥꯏ
ꯁ ꯎꯁꯣꯏꯗꯤ ꯎꯇꯤ ꯎꯇꯤꯅ ꯍꯦꯟꯅ ꯍꯥꯎꯋꯤꯗ
ꯍꯣꯏ ꯎꯇꯤꯁꯨ ꯍꯥꯎꯋꯦ ꯍꯣꯏ ꯎꯇꯤꯕꯨꯁꯨ ꯍꯥꯎꯋꯦ ꯁꯥꯡꯇꯥꯛ ꯆꯥꯡ ꯊꯥꯃꯤꯅꯣ ꯍꯥ
ꯎꯤ ꯊꯣꯡꯝꯗ
ꯎꯠꯇꯤ ꯊꯣꯡꯕ ꯍꯩꯗꯤꯍꯦ ꯑꯩꯗꯤ
ꯅꯣꯡꯃ ꯊꯣꯡ ꯊꯣꯡꯉꯤ
ꯍ ꯍꯣꯏ ꯍꯣꯏ ꯇꯝꯕꯤꯌꯨ ꯀꯣ ꯎ ꯇꯤ ꯊꯣꯡꯕꯁꯦ ꯍꯩꯗꯦ ꯀꯔꯝꯕꯅ ꯑꯍꯥꯟꯕ ꯍꯥꯟꯅ ꯀꯔꯝꯕ ꯊꯝꯒꯗ꯭ꯔꯥ ꯎꯝ ꯆꯦꯡꯗꯣ ꯍꯥꯟꯅ ꯊꯝꯒ꯭ꯔꯥ ꯀꯔꯤ ꯍꯋꯥꯏꯗꯣ ꯀꯣꯟꯅ ꯍꯥꯞꯀꯗ꯭ꯔꯥ ꯍꯥꯏꯕꯗꯣ ꯈꯪꯗꯦ ꯋꯥ
ꯑ
ꯑꯣ ꯃꯐꯥꯎ ꯊꯣꯡꯕ ꯍꯩꯇꯦ ꯊꯣꯡꯁꯨ ꯊꯣꯡꯂꯛꯇꯦꯕ ꯄꯇꯤꯗꯤ ꯏꯟꯁꯥꯡ ꯑꯇꯥꯏ ꯑꯇꯇꯩꯗꯤ ꯑꯗꯨꯝ ꯊꯣꯡꯕ ꯍꯥꯏꯑꯦ ꯎꯇꯤ ꯈꯥꯛꯇꯅꯦ ꯊꯣꯡꯕ ꯍꯥꯏꯇꯕꯗꯣ
ꯍꯁ ꯂꯨꯔ ꯎ ꯇ ꯊꯣꯡꯃꯗꯤꯒꯣ ꯊꯥꯎ ꯊꯥꯎ ꯊꯥꯎ ꯍꯥꯞꯇ꯭ꯔꯗꯤ ꯍꯧꯗꯦꯕ ꯑꯗꯣ ꯎꯝ ꯊꯥꯎꯗꯨ ꯎꯝ ꯍꯥꯟꯅ ꯍꯥꯞꯄꯣ ꯑꯗꯨꯒ ꯄꯦꯁ ꯑꯗꯨ ꯑꯗꯥ ꯍꯥꯞꯄꯣ ꯑꯗꯨꯒ ꯍꯋꯥꯏ ꯍꯋꯥꯏ ꯍꯋꯥꯏ ꯗꯥꯜꯗꯣ ꯂꯩꯗꯅ ꯑꯗꯨꯁꯨ ꯍꯥꯞꯄꯣ ꯑꯗꯨꯒ
ꯑꯗꯨ ꯍꯥ ꯍꯥꯄꯅꯦ ꯑꯣ ꯇꯗ
ꯍꯥꯎꯕꯅꯦ ꯃꯍꯥꯎꯗꯣ ꯇꯣꯡꯉꯥꯥꯟꯕꯅꯦ ꯑꯗꯣ ꯍꯥꯏꯕꯗꯤ
ꯑꯩꯈꯣꯏꯗꯤ ꯑꯗꯨ ꯀꯨꯝꯕꯗꯤ ꯍꯥꯞꯇꯦ ꯑꯗꯣ ꯆꯦꯡ ꯉꯥꯛꯇꯀꯣ ꯑꯗꯨꯗ ꯊꯥꯎꯁꯨ ꯍꯥꯞꯄꯤꯦꯕꯀꯣ ꯑꯩꯈꯣꯏꯗꯤ
ꯑꯁ ꯑꯗꯨꯗꯤ ꯃꯍꯥꯎ ꯂꯩꯔꯣꯏ
ꯍ ꯑꯗꯨ ꯀꯔꯤ ꯍꯥꯏꯖꯔꯥ ꯁꯨꯗꯥꯥꯕꯤ ꯀꯥꯞꯇꯧ ꯑꯗꯨꯒ ꯎꯁꯣꯏꯒ ꯎ ꯆꯦꯡꯗꯣ ꯑꯗꯨ ꯈꯤꯇꯪ ꯄꯦ ꯑꯦꯁꯅꯥꯝ ꯇꯣꯛꯈ꯭ꯔꯒ ꯑꯗꯣ ꯑꯩ ꯊꯥꯎ ꯀꯨꯝꯕ ꯈꯣꯠꯄ ꯑꯗꯨꯒꯨꯝꯕꯗꯤ ꯍꯥꯞꯇꯦ ꯑꯩꯈꯣꯏꯗꯤ
ꯑꯁ ꯑꯩ ꯑꯩꯅ ꯊꯣꯡꯉꯗꯤ ꯗꯥꯜ ꯍꯥꯞꯀꯅꯤ ꯍꯋꯥꯏ ꯊꯔ ꯍꯥꯞꯀꯅꯤ ꯑꯗꯨꯒ ꯑ ꯀꯩꯅꯣ ꯃꯥꯏꯔꯦꯟ ꯃꯅꯥ ꯑꯗꯣ ꯑꯗꯨꯁꯨꯦ ꯍꯥꯞꯀꯅꯤ ꯑꯗꯨꯒ ꯎꯝ ꯂꯦꯝꯒꯤ ꯃꯅꯥꯗꯣ
ꯍ
ꯑꯗꯨꯁꯨ ꯍꯥꯞꯂꯒ ꯍꯥꯎꯕꯅꯦ
ꯍꯥꯎꯔꯥꯝꯅꯤ ꯍꯥꯎꯔꯥꯝꯅꯤ ꯅꯍꯪꯒꯤꯗꯤ ꯃꯆꯆꯥ ꯌꯥꯝꯕꯅꯤꯅꯀꯣ ꯍꯔꯝꯅꯤ ꯑꯩꯈꯣꯏꯒꯤꯗꯤ ꯀꯔꯤ ꯍꯥꯏꯁꯤ꯭ꯔꯥ ꯃꯥꯏꯅꯦꯟ ꯃꯅꯥ ꯅꯠꯇꯕ ꯀꯔꯤꯍꯥꯁꯥ ꯑꯃ ꯎꯇꯤꯗ ꯊꯝꯕꯗꯣ ꯒ꯭ꯔꯤꯟꯗꯣ
ꯍꯣꯏ ꯍꯣꯏ ꯈꯥꯡꯉꯦ
ꯑꯣ ꯑꯗꯨ ꯊꯝꯃꯦꯗꯅ
ꯎꯝ ꯑ ꯑꯗꯨ ꯑꯗꯨꯁꯨ ꯍꯥꯎꯣꯏ ꯍꯣꯏ
ꯑꯣ ꯑꯗꯨꯣ ꯑꯗꯨ ꯍꯥꯞꯄꯅꯦꯕ ꯑꯗꯨ ꯍꯥꯞꯄꯨꯔꯒ ꯑ ꯑꯩꯗꯤ ꯀꯌꯥ ꯄꯥꯝꯗꯦꯍꯦ ꯎꯇꯤꯗꯤ ꯆꯥꯛ ꯆꯥꯕ ꯎꯇꯤ ꯆꯥꯔꯗꯤ ꯆꯥꯛ ꯆꯥꯗ꯭ꯔꯦ ꯑꯩꯗꯤ ꯎꯇꯤ ꯈꯤꯇꯪ ꯑꯗꯨꯝ ꯆꯥꯔꯅꯤ
ꯎꯇꯤ ꯑ ꯑꯃꯦꯠꯄ ꯂꯩꯇ꯭ꯔꯗꯤ ꯍꯥꯎꯗꯕ
ꯍꯣꯏ ꯑꯃꯃꯦꯕ ꯂꯥꯏꯔꯁꯨꯀꯣ ꯎꯇꯤ ꯀꯌꯥ ꯄꯥꯝꯃꯦꯕ ꯑꯩꯗꯤ ꯆꯒꯦꯝ ꯄꯣꯝꯕꯁꯦ ꯀꯌꯥ ꯄꯥꯝꯗꯦ ꯃꯍꯤꯒꯨꯝꯕ ꯑꯗꯨꯒꯨꯝꯕ ꯂꯩꯔꯗꯤ ꯀꯥꯡꯁꯣꯏꯗꯣ ꯑꯗꯨꯒꯨꯝꯕꯗꯤ ꯄꯥꯝꯃꯦ ꯑꯩꯗꯤ ꯍꯥꯥꯎ ꯎꯗꯤ ꯀꯌꯥ ꯄꯥꯝꯗ ꯑꯗꯨ ꯅꯪꯒꯤ ꯎꯇꯤꯗꯤ ꯍꯥꯎꯔꯑꯝꯅꯤꯌꯦ
ꯍꯥꯎꯕ
ꯃꯍꯥꯎ ꯃ ꯂꯕ ꯊꯥꯗꯦ
ꯂꯑꯣ
ꯅꯤꯡ ꯑꯗꯨꯒ ꯇꯝꯕꯁꯨ ꯂꯥꯛꯄ ꯇꯥꯔꯦ
ꯎꯝ ꯍꯖꯅ ꯇꯝꯒ ꯑ ꯅꯠꯕꯨꯛ ꯀ ꯄꯦꯟꯒ ꯄꯨꯔꯒ ꯂꯥꯛꯑꯣ
ꯍꯣꯏ ꯑꯗꯨꯁꯨ ꯄꯨꯔꯛꯇꯣꯏꯅꯦ ꯗꯥꯏꯔꯤ ꯑꯃꯒꯣ ꯑꯃꯒꯣ ꯑꯁꯤ ꯍꯥꯟꯅ ꯈꯪꯗꯕ ꯂꯥꯛꯑꯁ ꯀꯣꯟꯅ ꯊꯝꯃꯨꯗꯕ ꯍꯥꯏꯕꯗꯣ
ꯎꯝ
ꯂꯣꯏꯅ ꯏꯊꯣꯛꯄ ꯑꯗꯨ ꯑꯣꯏꯔꯗꯤꯕ ꯍꯥꯏꯩꯔꯅꯤꯗꯅ
ꯍꯣꯏ ꯎꯇꯤ ꯊꯣꯡꯒꯦ ꯍꯥꯏꯔꯗꯤ ꯑꯗꯨ ꯗꯦꯔꯤꯒ ꯂꯧꯊꯣꯛꯑꯒ ꯀꯣ ꯄꯥꯔꯒ ꯊꯣꯡꯅꯗꯕ ꯍꯧꯖꯤꯛꯀꯤ ꯑꯁꯤ ꯍꯥꯞꯄꯅꯤ ꯍꯥꯞꯄꯅꯤ ꯍꯥꯏꯔꯒ ꯀꯣ
ꯎꯇꯤ ꯊꯣꯡꯕ ꯃꯇꯝꯗꯗꯣ ꯗꯥꯏꯔꯤꯗꯣ ꯄꯨꯊꯣꯛꯗꯕ
ꯍꯣꯏ ꯅꯠꯇ꯭ꯔꯗꯤ ꯅꯪ ꯀꯥꯍꯧꯅꯤꯕ
ꯀꯥꯎꯒꯅꯤ ꯀꯥꯎꯅꯤ ꯑꯗꯨꯕꯨꯊꯥꯎꯔꯗꯤ ꯀꯥꯎꯔꯨꯔꯣꯏꯕ ꯑꯗꯨ ꯄꯣꯊꯣꯛꯁꯤꯗꯤ ꯀꯥꯎꯒꯅꯤ ꯀꯥꯎꯒꯅꯤ ꯍꯣꯡꯕꯁꯨ ꯍꯥꯏꯩꯗꯕꯅꯤꯅ ꯀꯥꯎꯒꯅꯤꯕ
ꯍꯣꯏ
ꯏꯅꯦ ꯑꯩ ꯉꯁꯤꯒꯤ ꯋꯦꯗꯔꯁꯤ ꯌꯥꯝ ꯅꯨꯡꯉꯥꯏꯌꯦ
ꯉꯁꯤꯒꯤ ꯋꯦꯗꯔꯁꯦ ꯄꯨꯔꯤꯒꯨꯝꯕ ꯁꯤꯡꯖꯨꯒꯨꯝꯕ ꯆꯥꯔꯗꯤ
ꯍꯣꯏ ꯄꯨꯔꯤ ꯆꯥꯁꯤ꯭ꯔꯥ ꯍꯥꯏꯕꯅꯦ ꯑꯩꯗꯤ
ꯄꯨꯔꯤ ꯑꯁ ꯄꯨꯔꯤꯁꯨ ꯁꯦꯝꯕ ꯍꯥꯏꯕ꯭ꯔꯣ ꯅꯪꯁꯨ
ꯑꯁ ꯁꯦꯝꯕꯗꯤ ꯍꯥꯏꯏꯍꯦ
ꯎꯝ
ꯄꯨꯔꯤꯗꯤ ꯆ ꯍꯥꯏꯌꯦ ꯄꯨꯔꯤ ꯆꯥꯁꯤ꯭ꯔꯥ ꯍꯥꯏꯅ ꯈꯟꯗꯅ ꯂꯩꯕꯅꯦ
ꯑꯣ
ꯑꯗꯨ ꯆꯥꯁꯤꯔ ꯍꯥꯏꯅ ꯃꯥꯏ ꯂꯥꯛꯂꯗꯤ ꯆꯥꯕ ꯌꯥꯔꯦ
ꯀꯗꯥ ꯀ ꯆꯥꯒꯗ ꯄꯥꯎ
ꯀꯥꯡꯪꯗ ꯀꯅꯥꯒꯅꯥ ꯆꯥꯁ꯭ꯔꯥ ꯄꯨꯔꯤꯗꯣ ꯅꯍꯥꯟ ꯂꯧꯕꯤꯕꯀꯣ ꯑꯇꯥꯒꯃꯤꯗꯥꯗꯣ ꯑ ꯂꯧꯕꯤꯕ ꯑꯗꯣ ꯑꯗꯨ ꯆꯥꯁꯤ꯭ꯔꯥ ꯍꯥꯏꯅ ꯈꯟꯕꯅꯤꯗ
ꯑꯣ
ꯆꯥꯛ ꯀꯌꯥ ꯄꯥꯝꯗꯦꯕ ꯍꯟꯗꯛꯁꯦ ꯑꯗꯨꯒꯤ ꯀꯥꯡꯁꯣꯏ ꯉꯥꯛꯇ ꯍꯋꯥꯏ ꯉꯥꯛꯇ ꯊꯣꯡꯉꯒ ꯆꯥꯕꯅꯤꯅ ꯤ ꯁꯥꯒ ꯁꯪꯗ꯭ꯔꯦ ꯍ
ꯐꯤꯒꯔꯒ ꯁꯦꯝꯒꯦ ꯍꯥꯏꯔꯒ ꯑ ꯍꯋꯥꯖꯥꯕ ꯍꯥꯥꯔꯦ ꯑꯖꯔꯅꯤ
ꯐꯤꯒꯁꯦ ꯌꯥꯝꯕ ꯄꯤꯀꯥ ꯁꯦꯝꯕꯅꯦ ꯑꯗꯨꯕꯨ ꯍꯋꯥꯏꯁꯦ ꯀꯩꯌꯥ ꯆꯥꯗꯦ ꯑꯩꯗꯤ
ꯍꯋꯥꯏꯒꯥꯛꯇ ꯆꯥꯏ ꯍꯥꯏꯔꯒ ꯎꯝ
ꯑꯃꯛ ꯍꯦ ꯍꯦꯟꯅ ꯅꯣꯏꯗꯧ ꯃꯥꯜꯂꯤꯀꯣ ꯍꯋꯥꯏ ꯆꯥꯕꯁꯦ
ꯆꯥꯂꯤ ꯅꯣꯏꯗꯅꯥ
ꯑ ꯍꯣꯏ ꯍꯋꯥꯏ ꯆꯥꯕꯁꯤ ꯅꯣꯏꯗꯤ ꯍꯋꯥꯏ ꯆꯥꯕꯗꯤ ꯍꯣꯏ ꯅꯣꯏꯗꯤ ꯅꯣꯏ ꯍꯥꯏꯌꯦꯕ ꯑꯗꯨꯒꯤ ꯎꯥꯏꯔꯗꯅꯦ ꯍꯧꯖꯤꯛ ꯃꯇꯝꯅꯤꯅꯀꯣ ꯍꯋꯥꯏ ꯃꯇꯝꯅꯤꯅ ꯆꯥꯗ꯭ꯔꯁꯨ ꯌꯥꯗꯦꯗꯦ
ꯑꯥ
ꯃꯥꯏꯔꯦꯟꯒ ꯆꯥꯗꯕ꯭ꯔꯥ ꯅꯣꯏꯗꯤ
ꯃꯥꯏꯔꯦꯟꯖꯥꯏ
ꯑꯁ ꯃꯥꯏꯔꯦꯟꯁꯨ ꯑꯥ ꯆꯥꯃꯟꯕꯒꯤ ꯍꯥꯎ
ꯑ ꯈꯤꯇꯪ ꯆꯥꯏ ꯇꯣꯏꯅ ꯆꯥꯕ ꯌꯥꯗꯦꯕ ꯀꯣ ꯃꯥꯏꯔꯦꯟꯁꯦ ꯆꯥꯅꯤꯡꯗꯤ ꯍꯥꯏꯌꯦ
ꯎꯝ
ꯑꯩꯗꯤ ꯃꯥꯏꯔꯦꯝ ꯄꯥꯝꯕ ꯈꯔꯅ ꯃꯥꯏꯔꯦꯝ ꯄꯥꯝꯗꯕ
ꯎꯝ ꯅꯨꯡꯁꯤꯠ ꯀꯟ ꯃꯁꯤꯡ ꯃꯁꯤꯡꯀꯣ ꯆꯥꯕ ꯌꯥꯗꯕꯅꯤ ꯃꯦꯔꯦꯟꯗꯣ
ꯍꯣꯏ ꯍꯣꯏ ꯑꯗꯨꯝ ꯍꯥꯏ ꯇꯧꯋꯦ ꯑꯩꯁꯨ ꯃꯥꯏꯔꯦꯟꯁꯦ ꯄꯤꯔꯗꯤ ꯀꯔꯤ ꯍꯥꯏꯁꯤ꯭ꯔꯥ ꯎꯝ ꯄꯣꯛꯇꯒꯤ ꯁꯥꯒꯠꯄꯗꯣ ꯑꯗꯨꯕꯀꯣ ꯑꯗꯨꯒꯤ ꯑꯗꯣ ꯀꯌꯥꯃꯨꯛ ꯆꯥꯗꯦꯗ ꯑꯃꯨꯔꯛꯇꯤ ꯆꯥꯈ꯭ꯔꯦ ꯀꯨꯝꯁꯤꯒꯤ ꯑꯣꯏꯅ
ꯑꯣ ꯑ